ꯍꯜꯂꯣ
ꯄꯥꯕ꯭ꯔꯣ
ꯇꯥꯔꯕꯣ
ꯏꯅꯣ
ꯑꯩꯁ
ꯎꯝ ꯎ ꯌꯨꯝꯗꯒꯤ ꯃꯄꯥꯟ ꯆꯠꯂꯝꯗꯥꯏꯁꯦ ꯀꯌꯥ ꯀꯩ ꯀꯩ ꯋꯥꯈꯜ ꯐꯥꯎꯒꯦ ꯎꯝ ꯆ ꯇꯕ꯭ꯔꯥ
ꯑꯁ ꯆꯠꯅꯤꯡꯕ ꯄꯣꯛꯇꯦꯗ ꯅꯨꯡꯉꯥꯏ ꯀꯩꯅꯣꯅꯦ ꯌꯨꯝꯗ ꯂꯩꯕꯁꯤꯁꯨ
ꯑ ꯈꯟ ꯃ ꯊꯂꯣ ꯃꯅꯤ
ꯋꯥꯈꯜꯁꯦ ꯃꯊꯦꯜ ꯑꯃꯅꯤ ꯇꯧꯔꯤꯁꯤ ꯅꯨꯡꯉꯥꯏꯕꯅꯦ ꯑꯗꯨꯗ ꯑꯃꯨꯛ ꯆꯠꯂꯒ ꯀꯩꯗꯧꯔ ꯑꯗꯣ ꯌꯨꯝꯗ ꯁꯨꯝ ꯂꯩꯕꯁꯤꯁꯨ ꯕꯣꯔꯤꯡ ꯁꯨꯏꯗ ꯇꯧꯕꯐꯝ ꯑꯃ ꯈꯪꯉꯛꯇꯦ
ꯎꯝ ꯍꯣꯏ ꯑꯗꯨꯕꯨꯗꯤ
ꯀꯩ ꯍꯥꯏꯅꯤ ꯁꯨꯝ ꯀꯩ ꯍꯥꯏꯔꯅꯣ ꯑꯥꯗ ꯁꯨꯝ ꯊꯕꯛꯁꯤꯗ ꯂꯩꯔꯒ ꯍꯧꯖꯤꯛꯅ ꯇ꯭ꯋꯦꯟꯇꯤ ꯐꯣꯔ ꯑꯋꯥꯔꯁꯦ ꯐ꯭ꯔꯤ ꯊꯥꯖꯤꯜꯂꯛꯄꯁꯤꯗꯗꯤ ꯋꯥꯈꯟꯁꯤꯁꯨ ꯐ꯭ꯔꯤꯗ ꯂꯩꯃꯜꯂꯁꯨ ꯐꯠꯇꯦꯕ
ꯍ ꯈꯪꯗ꯭ꯔꯦꯗ ꯀꯩ ꯍꯥꯏꯗꯣꯏꯅꯣ ꯑꯩ ꯍꯤꯄꯝ ꯑꯃꯅꯤꯅꯤ ꯆꯥꯛ ꯂꯧꯔꯨꯗꯅꯤ
ꯆꯥꯛꯂꯔꯗꯝ ꯍꯤꯞꯄꯝꯕꯅꯦ
ꯎꯝ
ꯈꯪꯗ꯭ꯔꯦꯅꯦ ꯍꯧꯖꯤꯛꯀꯥꯟꯁꯦ ꯃꯅꯤꯄꯨꯔꯁꯤꯁꯨ ꯑꯑꯣꯟꯕꯒꯤ ꯑꯑꯣꯟꯕ ꯉꯥꯛꯇ ꯉꯥꯏꯔꯦ
ꯎꯝ
ꯑꯉꯥꯡꯈꯩꯁꯦ ꯀꯩ ꯍꯥꯏꯅꯤ ꯆꯥꯏꯜ ꯃꯦꯔꯤꯖꯀꯤ ꯆꯥꯡꯁꯤꯁꯨ ꯌꯥꯝꯅ ꯋꯥꯡꯈꯠꯂꯛꯑꯦ ꯃꯅꯤꯄꯨꯔꯗ ꯐꯣꯟ ꯄꯥꯏꯕꯁꯤꯅꯔ ꯀꯩꯅꯣ ꯒ꯭ꯌꯥꯟ ꯇꯥꯗ꯭ꯔꯦ ꯑꯉꯥꯡꯈꯩꯁꯦ ꯃꯃꯥ ꯅꯨꯄꯥꯈꯩꯁꯦ ꯀꯥꯎꯟꯁꯤꯂꯤꯡ ꯇꯧꯗꯕ ꯌꯥꯔꯔꯣꯏ
ꯎꯝ
ꯃꯣꯏꯁꯦ ꯃꯣꯇꯤꯚꯦꯠ ꯇꯧꯍꯟꯕꯗꯤ ꯌꯥꯗ꯭ꯔꯦꯕ
ꯌꯥꯗ꯭ꯔꯦ ꯀꯗꯥꯏꯗꯒꯤꯅꯣ ꯃꯃꯥ ꯃꯄꯥꯈꯩꯁꯤꯗ ꯁꯤ ꯑꯦꯋꯥꯔꯅꯦꯁ ꯑꯃ ꯄꯤꯕꯗ ꯌꯥꯝ ꯗꯔꯀꯥꯔ ꯑꯣꯏ ꯑꯉꯥꯡꯈꯩꯒꯤ ꯃꯔꯥꯟꯗꯤ ꯅꯠꯇꯦ ꯃꯣꯏ ꯍꯧꯖꯤꯛ ꯂꯥꯏꯔꯤꯛꯀꯤ ꯃꯍꯩ ꯇꯝꯕꯒꯤ ꯑꯣꯟꯂꯥꯏꯟ ꯀ꯭ꯂꯥꯁꯅꯤ ꯀ꯭ꯂꯥꯁꯅꯦꯅ ꯐꯣꯟꯁꯦ ꯂꯩꯔ ꯄꯤꯁꯜꯂꯦ ꯑꯗꯨꯅ ꯑꯉꯥꯡꯈꯩꯁꯦ ꯐꯠꯇꯕ ꯌꯥꯝꯅ ꯊꯕꯛ ꯇꯧꯔꯦ ꯑꯗꯨꯅ ꯆꯥꯏꯜ ꯃꯦꯔꯤꯖꯀꯤ ꯔꯦꯠꯁꯦ ꯌꯥꯝ ꯋꯥꯡꯈꯠꯂꯦ ꯍꯥꯏꯗꯤ ꯄ꯭ꯔꯣꯕ꯭ꯂꯦꯝ ꯌꯥꯝ ꯊꯣꯛꯑꯦ ꯍꯥꯏꯗꯤꯀꯣ ꯃꯁꯤ ꯑꯩꯈꯣꯏꯒꯤ ꯃꯃꯥ ꯃꯄꯥꯈꯩꯁꯤꯅ ꯑꯉꯥꯡꯈꯩꯁꯤꯗ ꯒ꯭ꯌꯥꯟ ꯇꯥꯍꯟꯕ ꯑꯃ ꯆꯪꯉꯦꯕ ꯐꯣꯟ ꯄꯥꯏꯍꯜꯂꯒꯁꯨ ꯑꯥ ꯁꯤꯝꯒꯁꯦ ꯁꯤꯝ ꯍꯥꯞꯄ ꯌꯥꯗꯕ ꯇꯦꯕ꯭ꯂꯦꯠ ꯀꯨꯝꯕꯣꯏ ꯄꯥꯏꯍꯟꯕ ꯑꯗꯨꯒ ꯃꯥꯒꯤ
ꯍꯣꯏ
ꯒꯦꯝ ꯀꯀꯥ ꯍꯥꯞꯇꯕꯤꯗ ꯀꯩ ꯍꯥꯏꯅꯤ ꯃꯥꯒꯤ ꯏꯁꯇꯗꯤꯗꯨꯒ ꯃꯔꯤ ꯂꯩꯅꯕ ꯇꯪꯈꯥꯇꯥ ꯍꯥꯞꯄ ꯑꯗꯣ
ꯎꯝ ꯃꯣꯏꯁꯦ ꯈꯔ ꯀꯩ ꯍꯥꯏꯇꯥꯔꯦ ꯈꯪꯍꯟꯕ ꯑꯋꯥꯕ ꯈꯪꯍꯟꯕ ꯑꯗꯨꯗꯒꯤ ꯑ ꯑꯩꯈꯣꯏꯅ ꯋꯥꯕꯁꯨ ꯈꯪꯍꯟꯕ ꯎꯍꯟꯕ ꯇꯧꯕ ꯃꯇꯝꯗ ꯃꯇꯦꯡ ꯄꯥꯡꯍꯟꯕ ꯑꯦꯡꯒꯦꯖ ꯇꯝꯕꯤꯕꯗꯣ
ꯃꯥꯅꯦ ꯃꯥꯅꯦ
ꯃꯄꯥꯅ ꯇꯧꯔꯤꯕ ꯄꯣꯠ ꯈꯨꯗꯤꯡꯃꯛꯇ ꯑꯦꯡꯒꯦꯖ ꯊꯝꯕꯤꯕꯗꯣ
ꯎꯝ ꯎꯝ
ꯑꯗꯨ ꯑꯋꯥꯕꯗꯣ ꯍꯥꯟꯅ ꯈꯪꯍꯟꯗ꯭ꯔꯒꯗꯤ ꯃꯉꯣꯟꯗ ꯀꯩ ꯍꯥꯏꯇꯥꯔꯦ ꯅꯨꯡꯉꯥꯏꯕ ꯍꯥꯟꯅ ꯈꯪꯉꯛꯀꯅꯦꯕ ꯅꯠꯇ꯭ꯔꯣ
ꯃꯥꯅꯦ ꯃꯥꯅꯦ ꯕꯦꯂꯨꯗ ꯄꯩꯁꯥꯒꯤ ꯕꯦꯂꯨ ꯂꯨ ꯑꯣꯏꯔꯒꯁꯨ ꯑꯃ ꯑꯣꯏꯔꯒꯁꯨ ꯍꯥꯏꯗꯤ ꯄꯩꯁꯥ ꯑꯃ ꯂꯥꯛꯄ ꯃꯇꯝꯗ ꯀꯌꯥꯝ ꯋꯥꯅ ꯂꯥꯛꯏ
ꯃꯁꯤ ꯈꯪꯍꯟꯕ ꯑꯃ ꯗꯔꯀꯥꯔ ꯑꯣꯏꯌꯦꯕ ꯑꯗꯨ ꯅꯠꯇꯕꯤꯗ ꯃꯥꯅ ꯄꯥꯝꯃꯤꯕ ꯄꯣꯠꯁꯦ ꯁꯨꯝ ꯄꯤꯁꯜꯂꯒ ꯚꯦꯂꯨ ꯂꯩꯍꯟꯗꯕꯤꯗ ꯍꯤꯡꯍꯜꯂꯒꯗꯤ ꯃꯉꯣꯟꯗ ꯌꯥꯔꯔꯣꯏꯕ
ꯎꯝ
ꯑꯦꯡꯒꯦꯖ ꯇꯧꯍꯟꯕꯁ ꯇꯝꯒꯗꯕꯅꯤ ꯁꯤꯅꯤ ꯊꯕꯛ ꯑꯃ ꯇꯧꯕ ꯃꯇꯝꯗ
ꯃꯥꯅꯦ ꯑꯗꯨ ꯌꯥꯊꯤ ꯆꯨꯝꯃꯦ
ꯑꯣ ꯑꯦꯡꯒꯦꯖꯁ ꯇꯧꯍꯟꯒꯗꯕꯅꯦ ꯑꯗꯨꯕꯨ ꯃꯁꯦ ꯌꯥꯝꯅ ꯍꯧꯖꯤꯛꯁꯦ ꯂꯥꯏꯅꯥꯁꯦ ꯌꯥꯝꯅ ꯄꯥꯛꯁꯟꯈ꯭ꯔꯦꯕꯀꯣ ꯑꯦ ꯀꯔꯤ ꯍꯥꯏꯅꯤ ꯑꯦꯋꯥꯔꯅꯦꯁ ꯂꯩꯀꯥꯏꯗ ꯀꯩꯗ ꯆꯠ ꯆꯠ ꯆꯠꯇꯅ ꯇꯧꯔꯒꯁꯨ ꯀꯥꯟꯅꯔꯣꯏ ꯃꯁꯤ ꯀꯃꯥꯏꯅ ꯇꯧꯅꯤ ꯍꯥꯏ ꯀꯥꯟꯗ ꯌꯨꯝ ꯌꯨꯝꯗꯒꯤꯀꯣ ꯌꯨꯝ ꯌꯨꯝꯗꯒꯤ ꯁꯦꯝꯗꯣꯔꯛꯀꯗꯕ ꯍꯥꯏꯗꯤ ꯅꯧꯅ ꯃꯃꯥ ꯃꯄꯥ ꯑꯣꯏꯔꯛꯏ ꯈꯣꯡꯗꯥꯔꯛꯏꯕ ꯅꯧꯅ ꯍꯥꯏꯗꯤ ꯌꯨꯝꯕꯥꯟ ꯀꯩꯕꯥꯥꯟꯒꯤ ꯂꯝꯕꯤꯗ ꯆꯪꯉꯛꯏꯕ ꯑꯩꯈꯣꯏꯁꯤꯅ ꯑꯉꯥꯡꯈꯩ ꯁꯦ ꯀꯃꯥꯏ ꯀꯃꯥꯏꯅ ꯇꯧꯅꯤ ꯍꯥꯏ ꯀꯥꯟꯗ ꯑꯉꯥꯡꯈꯩ ꯐꯖꯅ ꯒꯥꯏꯂꯥꯏꯟ ꯇꯧ ꯑꯗꯨꯗꯅ ꯂꯥꯏꯔꯤꯛ ꯂꯥꯏꯁꯨ ꯑꯗꯒꯤ ꯃꯣꯏ ꯑꯩꯒꯤ ꯏꯆꯥꯗꯨꯅ ꯐꯔꯛꯑꯒꯗꯤ ꯊꯪꯅꯕꯒꯤ ꯑꯉꯥꯡꯗꯨꯒꯤꯁꯨ ꯍꯥꯏꯗꯤ ꯃꯃꯥ ꯃꯄꯥꯁꯤꯅ ꯑꯦ ꯃꯥꯏ ꯃꯆꯥꯁꯤꯅ ꯀꯩꯅꯣ ꯑꯁ ꯑꯁꯨꯛ ꯌꯥꯝꯅ ꯊꯧꯒꯜꯂꯣꯟ ꯈꯪꯕ ꯒ꯭ꯌꯥꯟ ꯇꯥꯕ ꯑꯉꯥꯡ ꯑꯣꯏꯔꯤꯁꯦ ꯑꯗ ꯑꯩꯒꯤ ꯏꯆꯥꯔꯖ ꯑꯣꯏꯍꯟꯒꯦꯅ ꯃꯥꯒꯤ ꯃꯆꯥꯗꯨꯒ ꯑꯩꯒꯤ ꯏꯆꯥꯔꯁꯤꯒ ꯇꯧꯍꯜꯂ ꯃꯥꯅ ꯁꯦꯝꯃꯛꯑꯕ ꯃꯇꯝꯗ ꯑꯩꯒꯤ ꯌꯨꯝꯗꯒꯤ ꯑꯩꯒꯤ ꯌꯨꯝ ꯊꯝꯅꯕ ꯌꯨꯝꯊꯪꯅꯕꯗꯒꯤ ꯑꯩꯒꯤ ꯂꯩꯀꯥꯏ ꯑꯩꯒꯤ ꯂꯩꯀꯥꯏꯗꯒꯤ ꯑꯩꯒꯤ
ꯎꯝ
ꯁꯨꯃꯥꯏꯅ ꯇꯧꯔꯒ ꯃꯊꯪ ꯃꯊꯪ ꯁ꯭ꯇꯦꯞꯁꯦ ꯂꯥꯛꯑꯒ ꯃꯁꯥ ꯃꯇꯣꯝꯗ ꯆꯥꯎꯈꯠꯄ ꯑꯣꯏꯔꯛꯀꯗꯕꯅꯦꯕ
ꯃꯥꯅꯤ
ꯁꯤ ꯑꯩꯒꯤ ꯈ꯭ꯋꯥꯏꯒꯤ ꯍꯥꯏꯗꯤ ꯌꯨꯝ ꯌꯨꯝꯗꯒꯤ ꯁꯦꯝꯗꯣꯛꯄꯁꯤꯅ ꯈ꯭ꯋꯥꯏꯗꯒꯤ ꯃꯔꯨꯏꯌꯦꯅ ꯈꯟꯕ ꯑꯩꯒꯤ ꯋꯥꯈꯜꯗꯗꯤꯀꯣ
ꯑꯗꯨꯗꯤ ꯌꯥꯝꯊꯤ ꯆꯨꯝꯃꯦ ꯌꯨꯝꯗꯒꯤ ꯁꯦꯝꯗꯣꯛꯇꯅꯤ ꯍꯦꯛꯇ ꯃꯃꯥꯡ ꯈꯪꯗꯉꯩꯗ ꯀꯩꯅꯣ ꯇꯧꯕꯗꯤ ꯌꯥꯔꯣꯏ ꯑꯗꯨꯒ ꯌꯨꯝ ꯁꯛꯇꯧꯅꯕ ꯍꯣꯠꯅꯕꯅꯕꯗ ꯑꯩꯈꯣꯏꯒꯤ ꯈꯪꯍꯟꯕꯁꯦ ꯈꯔ ꯑꯩꯈꯣꯏꯗꯀꯣ ꯑꯃꯔꯣꯝꯗ ꯍꯧꯖꯤꯛꯀꯥꯟ ꯇꯧꯔꯤꯁꯦ ꯑꯩꯈꯣꯏꯒꯤ ꯀꯩ ꯍꯥꯏꯇꯥꯔꯦ ꯐ꯭ꯔꯤꯗ ꯂꯩꯕꯒꯤ ꯇꯥꯏꯞꯇ ꯇꯧꯔꯦꯕ ꯍꯤꯡꯗꯕ ꯌꯥꯗꯕꯒꯤ ꯇꯥꯏꯞꯇ ꯍꯤꯡꯕꯒꯤ ꯇꯥꯏꯞ ꯇꯧꯔꯦꯕ ꯍꯧꯖꯤꯛꯁꯦ
ꯃꯥꯅꯦ ꯃꯥꯅꯦ
ꯄꯩꯁꯥ ꯇꯥꯟꯒꯅꯤ ꯑꯗꯨꯗꯩ ꯑꯩ ꯍꯣꯠꯅꯒꯅꯤ ꯑꯩ ꯁꯤ ꯑꯝꯇ ꯍꯪꯍꯧꯗꯕ ꯌꯥꯗꯦ ꯑꯩ ꯁꯤꯝꯗ ꯇꯧꯍꯧꯗꯕ ꯌꯥꯗꯦ ꯍꯥꯏꯕ ꯋꯥꯈꯜꯁꯦ ꯂꯩꯇ꯭ꯔꯦꯕ
ꯂꯩꯇ꯭ꯔꯦ ꯂꯩꯇ꯭ꯔꯦ ꯅꯣꯡ
ꯑꯁ ꯑꯩ ꯊꯣꯛꯄ ꯑꯗꯨꯝ ꯍꯤꯡꯉ ꯂꯣꯏꯔꯦ ꯏꯃꯥ ꯏꯄꯥ ꯂꯩꯔꯤ ꯑꯗꯨꯗꯩ ꯏꯃꯥ ꯏꯄꯥꯅ ꯃꯇꯦꯡ ꯄꯥꯡꯒꯅꯤ ꯑꯗꯨꯝ ꯑꯩ ꯁꯤ ꯊꯣꯛꯄ ꯑꯗꯨꯝ ꯀꯩꯅꯣ ꯇꯧꯔꯂꯦ ꯂꯣꯏꯔꯦ ꯍꯥꯏꯕꯒꯤ ꯋꯥꯈꯟꯗ ꯑꯣꯟꯅ ꯇꯩꯅꯕꯗꯀꯣ ꯃꯥꯏꯅꯗ ꯎꯔꯦ
ꯎꯝ
ꯁꯤ ꯌꯥꯝꯅ ꯁꯣꯏꯕ ꯄꯣꯠꯅꯤ ꯁꯣꯟꯕ ꯄꯣꯠꯅꯤ ꯑꯗꯨ ꯁꯣꯟꯕ ꯈꯣꯠꯄꯁꯤ ꯇꯧꯍꯜꯂꯣꯏꯗꯕꯅꯤ
ꯃꯥꯅꯦ
ꯎꯝ
ꯑꯩꯈꯣꯏꯒꯤ ꯄꯦꯔꯦꯟꯁꯈꯩꯁꯤꯅ ꯃꯃꯥ ꯃꯄꯥ ꯑꯣꯏꯕꯁꯤꯡꯁꯤꯅꯀꯣ ꯃꯆꯥꯁꯦ ꯅꯨꯡꯁꯤꯅꯁꯨ ꯂꯣꯏꯅꯕꯤꯒꯗꯕꯅꯤ ꯍꯥꯏꯗꯤ ꯃꯣꯏꯗ ꯑꯩꯈꯣꯏꯒꯤ ꯀꯩ ꯍꯥꯏꯅꯤ ꯅꯦꯒꯦꯇꯤꯞ ꯑꯣꯏꯕ ꯍꯥꯏꯗꯤ ꯃꯣꯏꯒꯤ ꯄꯨꯛꯅꯤꯡ ꯁꯣꯟꯊꯕ ꯌꯥꯕ ꯑꯗꯨꯒꯨꯝꯕꯁꯨ ꯀꯥ ꯍꯦꯟꯅ ꯎꯍꯜꯂꯣꯏꯗꯕꯅꯤ ꯑꯗꯒꯤ ꯃꯈꯣꯏꯗ ꯇꯥꯛꯄ ꯃꯇꯝꯗ ꯀꯩ ꯍꯥꯏꯅꯤ ꯏꯃꯣꯁꯅꯦꯜ ꯑꯣꯏꯕꯒ ꯂꯣꯏꯅꯔꯒ ꯑꯉꯥꯡꯁꯦ ꯄꯨꯕꯤꯒꯗꯕꯅꯦꯕ ꯑꯦ ꯑꯩꯅ ꯉꯁꯤ ꯂꯨꯄꯥ ꯇꯔꯥ ꯄꯤꯕ ꯑꯆꯥꯄꯣꯠ ꯑꯃ ꯂꯩꯕꯤꯔꯒꯁꯨ ꯃꯥꯅ ꯀꯨꯟꯤ ꯄꯤꯕ ꯂꯩꯌꯨ ꯍꯥꯏꯕ ꯃꯇꯝ ꯃꯇꯝꯗ ꯑꯩꯅ ꯇꯔꯥ ꯄꯤꯕ ꯂꯩꯕ ꯃꯇꯝꯁꯤꯗ ꯃꯥꯁꯦ ꯄꯦꯟꯗ꯭ꯔꯒꯗꯤ
ꯇꯔꯥꯗꯨꯒꯤ ꯚꯦꯂꯨꯗꯨꯐꯥꯎ ꯈꯪꯍꯟꯒꯗꯕꯅꯦ ꯍꯥꯏꯕ
ꯇꯔꯥꯗꯨꯒꯤ ꯁꯤꯐꯧ ꯑꯩꯒꯤ ꯏꯄꯥꯁꯤꯅ ꯇꯔꯨꯄꯥ ꯇꯔꯥꯒꯤ ꯂꯩꯕꯁꯤꯛꯐꯥꯎꯒꯤ ꯚꯦꯂꯨꯁꯦ ꯈꯪꯍꯜꯂꯒꯗꯤ ꯑꯉꯥꯡꯗꯨꯅ ꯑꯩꯉꯣꯟꯗ ꯋꯥꯔꯧꯕ ꯊꯝꯃꯣꯏꯑꯕ ꯃꯉꯣꯟꯗ ꯅꯨꯡꯁꯤꯔꯛꯀꯅꯦꯕ ꯍꯥꯏꯗꯤ ꯑꯁ ꯑꯩ ꯄꯥꯗ ꯂꯩꯇꯠꯇꯣꯏꯅꯤ ꯑꯣ ꯃꯥ ꯇꯔꯥ ꯄꯤꯕ ꯑꯃ ꯄꯤꯔꯤꯁꯦ ꯑꯁ ꯑꯩꯁꯨ ꯏꯄꯥꯁꯤꯒꯤ ꯃꯇꯦꯡ ꯄꯥꯡꯅꯤꯡꯕ ꯃꯥꯉꯣꯟꯗ ꯐꯣꯡꯂꯛꯀꯅꯦꯕ ꯉꯥꯎꯁꯟꯅ ꯉꯝꯏꯕ ꯑꯐꯕ ꯂꯝꯕꯤꯗ ꯄꯨꯔꯛꯀꯅꯦꯕ
ꯎꯝ
ꯁꯤꯒꯤ ꯃꯣꯇꯤꯕ ꯑꯣꯏꯕ ꯁꯤꯒꯨꯝꯕꯁꯦ ꯁꯨꯃꯥꯏꯅ ꯂꯣꯏꯅꯕꯤꯒꯗꯕꯅꯦ ꯑꯗꯣ ꯍꯧꯖꯤꯛꯀꯥꯟꯗꯤ ꯁꯤꯒꯤ ꯃꯍꯨꯠꯇ ꯌꯦꯡꯉꯣ ꯐꯣꯟ ꯑꯇꯥꯡꯕ ꯂꯩꯔ ꯄꯤꯔꯦ ꯒꯥꯔꯤ ꯂꯩꯌꯣꯁꯨ ꯍꯦꯛꯇ ꯂꯩꯁꯜꯂꯦ ꯑꯗꯩ ꯒꯥꯔꯤꯗꯨꯒꯤ ꯑꯉꯥꯡꯗꯨꯅ ꯒꯥꯔꯤꯗꯨꯒꯤ ꯊꯥꯎ ꯍꯥꯟꯕꯒꯤ ꯃꯥꯒꯤ ꯏꯟꯀꯝ ꯂꯥꯕ ꯂꯥꯛꯇꯦ ꯑꯗꯨꯒꯤ ꯊꯥꯎꯒꯤ ꯏꯟꯀꯝ ꯊꯥꯎꯒꯤ ꯗꯤꯄꯦꯟꯗꯨꯁꯨ ꯑꯩꯈꯣꯏꯗ ꯇꯧꯁꯤꯜꯂꯛꯑꯅꯤ ꯃꯃꯥ ꯃꯄꯥꯗ ꯑꯗꯨꯒꯤ ꯊꯧꯗꯦꯅꯤ ꯃꯥꯅ ꯑꯗꯩ ꯃꯥꯅ ꯁꯦꯝꯃꯔꯣꯏ ꯒꯥꯔꯤꯗꯣ ꯌꯥꯔꯛꯇ꯭ꯔꯕ ꯀꯥꯟꯗ ꯃꯃꯥ ꯃꯄꯥꯅ ꯁꯦꯝꯃꯅꯤ ꯃꯥꯅ ꯀꯔꯤꯝ ꯑꯋꯥꯕ ꯅꯪꯗꯕꯤꯗ ꯃꯃꯥ ꯃꯄꯥꯁꯤꯅ ꯁꯁꯨꯝ ꯁꯨꯃꯥꯏꯅ ꯊꯣꯡ ꯁꯥꯖꯈ꯭ꯔꯒꯗꯤ ꯑꯗ ꯍ ꯌꯥ
ꯑ ꯃꯃꯥ ꯃꯄꯥ ꯂꯩꯔꯤ ꯍꯥꯏꯕꯁꯦ ꯑꯗꯨꯝ ꯈꯜꯂꯅꯦꯕꯅ ꯑꯩ ꯏꯃꯥ ꯏꯄꯥ ꯂꯩꯔꯤ ꯑꯩ ꯃꯇꯦꯡ ꯄꯥꯡꯕꯤꯔꯒ
ꯑꯥ
ꯏꯁꯟꯁꯥꯗꯣ ꯈꯤꯇꯪ ꯈꯪꯍꯟꯕ ꯎꯡꯍꯟꯕ꯭ꯔ
ꯍꯣꯏ ꯄ꯭ꯔꯦꯛꯇꯤꯀꯦꯜꯒ ꯂꯣꯏꯅꯅ ꯆꯠꯄꯗꯣ ꯄꯥꯝꯕ ꯍꯥꯏꯇꯥꯥꯔꯦ
ꯑꯩꯈꯣꯏ ꯃꯅꯤꯄꯨꯔꯗꯗꯤ ꯌꯥꯝꯅ ꯑꯣ ꯌꯥꯝꯅ ꯃꯁꯤ ꯃꯁꯤ ꯊꯕꯛꯁꯦ ꯇꯧꯗꯦ ꯑꯗꯣ ꯍꯣꯏ ꯆꯩꯅꯥꯔꯣꯝꯗꯗꯤ ꯌꯥꯝ ꯇꯧꯋꯦꯕ ꯁꯤ ꯊꯕꯛꯁꯦ
ꯋꯥꯛ ꯀꯜꯆꯔ ꯈꯪꯍꯟꯕꯁꯦ ꯑꯉꯥꯡꯗ ꯗꯤꯁꯤꯄ꯭ꯂꯤꯟ ꯋꯔꯥꯛ ꯀꯜꯆꯔ ꯁꯦꯅꯤꯌꯥꯗ ꯀꯔꯝꯕ ꯊꯧꯒꯜꯂꯣꯟ ꯇꯧꯒꯅꯤ ꯑꯗꯒꯤ ꯁꯤꯒꯨꯝꯕꯁꯦ ꯖꯄꯥꯟꯒꯨꯝꯕ ꯆꯩꯅꯥꯒꯨꯝꯕꯗ ꯌꯦꯡꯕ ꯃꯇꯝꯗ ꯁꯤ ꯃꯣꯏꯅ ꯍꯦꯜꯂꯦꯕ ꯌꯥꯝꯅ ꯑ ꯀ꯭ꯔꯤꯌꯦꯇꯤꯞ ꯑꯣꯏꯕ ꯋꯥꯈꯜ ꯑꯩꯈꯣꯏꯒꯤ ꯋꯥꯈꯟꯒꯁꯦ ꯃꯣꯏꯒꯤ ꯀꯩ ꯍꯥꯏꯅꯤ ꯌꯥꯝꯅ ꯑꯩꯈꯣꯏ ꯁꯣꯝꯗꯒꯤꯗꯤ ꯃꯣꯏꯅ ꯍꯦꯜꯂꯦꯕ ꯑꯅꯧꯕ ꯏꯟꯚꯦꯟꯁ ꯇꯧꯅꯤꯡꯉꯥꯏ ꯅꯣꯡꯃꯁꯤꯗ ꯑꯉꯥꯡꯈꯩꯁꯦ ꯋꯥꯈꯜ ꯊꯥꯗꯩꯌꯦꯕ
ꯎꯝ ꯎꯝ
ꯑꯗꯩ ꯃꯁꯥꯒꯤ ꯀꯩ ꯍꯥꯏꯅꯤ ꯃꯁꯥꯒꯤ ꯕꯤꯖꯤꯨꯅꯦꯁ ꯑꯃ ꯇꯧꯅꯕ ꯑꯉꯥꯡꯈꯩꯁꯤꯅ ꯅꯣꯡꯃꯁꯤꯗ ꯋꯥꯈꯜ ꯅꯠꯇ꯭ꯔꯒ ꯁ꯭ꯀꯨꯜ ꯍꯜꯂꯛꯑꯒ ꯅꯣꯡꯃꯒꯤ ꯂꯨꯄꯥ ꯆꯥꯝꯃ ꯆꯅꯤ ꯊꯣꯛꯅꯕ ꯋꯥꯈꯜ ꯁꯤꯒꯨꯝꯕꯁꯦ
ꯦ ꯎꯝ ꯎ ꯎ ꯎꯝ ꯈꯦ ꯆ ꯍꯣꯏ ꯑꯗꯨꯗꯤ ꯌꯥꯝꯁꯨ ꯆꯨꯝ
ꯌꯦꯡꯉꯣ ꯑꯉꯥꯡ ꯑꯃꯅ ꯑꯌꯨꯛ ꯅꯣꯡꯉꯥꯜꯂꯛꯑꯒ ꯃꯥ ꯉꯔꯥꯡ ꯁ꯭ꯀꯨꯜꯗ ꯇꯥꯛꯂꯛꯄ ꯅꯠꯇ꯭ꯔꯒ ꯇꯨꯋꯏꯁꯟꯗ ꯇꯥꯛꯂꯛꯄ ꯂꯥꯏꯔꯤꯛꯇꯣ ꯑꯦ ꯉꯁꯤ ꯑꯩ ꯀꯔꯤ ꯉꯁꯤ ꯄꯥ ꯑꯗꯨꯅ ꯑꯗꯩ ꯑꯩ ꯉꯁꯤꯒꯤ ꯔꯤꯚꯤꯖꯟ ꯆꯠꯀꯗ꯭ꯔꯥ ꯉꯁꯤ ꯑꯩ ꯀꯔꯤ ꯀꯔꯝꯕ ꯋꯥꯠꯍꯧꯔꯤ ꯀꯔꯝꯕ ꯁꯞꯖꯦꯛ ꯊꯣꯛꯏ ꯁ꯭ꯀꯨꯜꯁꯤꯗ ꯀꯔꯤ ꯄꯨꯅꯤ ꯑꯗꯨ ꯌꯦꯡꯗ꯭ꯔꯦ ꯐꯣꯟꯁꯦ ꯐꯥꯛꯇꯣꯛꯑꯅꯤ ꯑꯗꯨꯗꯨꯒ
ꯄꯔꯒ ꯑꯥ ꯑꯗꯨꯗꯒꯤ ꯑꯗꯨꯗꯒꯤꯩ ꯀꯅꯥ ꯀꯅꯥ ꯊꯥꯒꯠꯂ ꯌꯦꯡꯕꯏ
ꯑꯥ ꯑꯗꯨ ꯑꯗꯨ ꯑꯣꯏꯅ ꯌꯦꯡ ꯂꯩꯔꯦ ꯍꯥꯏꯕ
ꯑꯗꯩ ꯑꯉꯥꯡ ꯅꯨꯄꯥ ꯃꯆꯥꯈꯩꯁꯤꯅ ꯒꯦꯝꯁꯦ ꯑꯩꯒꯤ ꯒꯦꯝꯁꯦ ꯀꯔꯥ ꯌꯧꯈ꯭ꯔꯦ ꯑꯗꯒꯤ ꯏꯁꯇꯣꯝꯕꯅ ꯑꯩꯉꯣꯟꯗꯒꯤ ꯒꯦꯝ ꯂꯂꯦꯚꯦꯟ ꯍꯦꯜꯂꯦ ꯑꯩ ꯉꯁꯤ ꯑꯍꯤꯡꯒꯤ ꯁꯥꯟꯅꯗ ꯌꯥꯗꯦꯅ ꯂꯥꯏꯔꯤꯛꯇꯒꯤ ꯊꯥꯞꯅ ꯂꯩꯔꯛꯑꯦ ꯍꯥꯏꯕ ꯃꯅꯤꯄꯨꯔꯒꯤ ꯑꯉꯥꯡꯈꯩꯁꯦ
ꯉ ꯇ ꯊꯥꯅ ꯄꯅꯤ ꯑꯠꯇꯦ ꯑ ꯄꯥꯅ ꯇꯥꯞꯄꯈꯔ ꯋꯥꯁꯂ ꯋꯥꯄꯥꯂ ꯑꯗꯨ ꯌꯥꯝꯅ ꯍꯩꯔꯨ ꯗꯔꯅꯤꯅ ꯑꯌꯥꯝꯝꯕꯅ ꯅꯨꯄꯤꯔꯣꯝꯗ ꯂꯥꯏꯔꯤꯛ ꯍꯩꯕꯁꯦ ꯈꯔ ꯌꯥꯝ ꯇꯥꯡꯅ ꯊꯣꯛꯑꯦꯕꯀꯣ
ꯄ꯭ꯊ꯭ꯋꯦꯁ
ꯅꯨꯄꯥꯔꯣꯝꯗꯅ ꯍꯣꯠꯅꯕ ꯀꯔ ꯀꯩꯅꯣ ꯇꯧꯒ ꯑꯗꯨꯒ ꯅꯨꯄꯤꯔꯣꯝꯗꯗꯤ ꯌꯥꯝꯅ ꯋꯥꯅ ꯊꯣꯛꯑꯦꯕ ꯍꯧꯖꯤꯛꯁꯦ ꯃꯣꯏꯁꯦ ꯑꯦꯅꯤ ꯑꯣꯏ ꯑꯗꯨ ꯀꯨꯏꯁꯜꯂꯛꯑꯀꯥꯟꯗ ꯇꯝꯅꯤꯡꯉꯛꯇꯕ ꯏꯚꯟ ꯂꯥꯏꯔꯤꯛ ꯌꯥꯝꯅ ꯍꯩꯕ ꯀꯥꯡꯕꯨ ꯐꯥꯎꯗꯦ ꯇꯝꯅꯤꯡꯉꯛꯇꯗ ꯂꯥꯏꯔꯤꯄ ꯀꯥꯡꯕꯨ ꯂꯩꯗꯅ
ꯑꯥ
ꯃꯥꯥꯏ ꯇꯧ ꯐꯣꯏꯅꯥꯝ ꯊ ꯃꯣ
ꯑ
ꯍꯥꯏꯇꯥꯔꯦ ꯁꯣꯟꯗ ꯌꯦꯡꯉꯨ ꯍꯧꯖꯤꯛ ꯑꯩꯈꯣꯏ ꯏꯨꯡꯃꯛꯇ ꯑꯣꯏꯔꯁꯨ ꯏꯁꯤꯡ ꯇꯧꯒꯗꯕ ꯃꯇꯦꯡ ꯄꯥꯡꯒꯗꯕꯗꯨꯗꯣ ꯀꯔꯤꯝ ꯇꯧꯗꯦ ꯑꯩꯈꯣꯏ ꯑꯉꯥꯡ ꯑꯣꯏꯔꯤꯩ ꯒꯥꯔꯤꯁꯤꯡꯗꯣ ꯂꯝꯖꯦꯟ ꯆꯦꯟꯗꯅ ꯑꯩ ꯂꯥꯏꯔꯤꯛ ꯄꯥꯗꯅ ꯑꯩ ꯀꯩꯅꯣꯝꯇ ꯊꯥꯒꯦ ꯀꯣꯏꯆꯦꯜ ꯆꯤꯟꯒꯦ ꯍꯥꯏꯕꯒꯤ ꯋꯥꯈꯜꯁꯨ ꯈꯟꯗ꯭ꯔꯦ ꯑꯗꯨ ꯀꯩꯅꯣꯝꯇꯪ ꯃꯃꯥ ꯃꯄꯥꯁꯤꯡꯅꯁꯨ ꯍꯥꯏꯕꯤꯅꯕ ꯒꯤꯗꯃꯛꯇ ꯃꯃꯥꯕ ꯑꯣꯏꯅ ꯀꯩ ꯍꯥꯏꯇꯥꯔꯦ ꯋꯥꯈꯜ ꯁꯦꯔꯥꯟ ꯇꯨꯔꯥꯟ ꯑ ꯑꯗꯒꯤ ꯀꯩꯅꯣꯝ ꯇꯧꯕꯗꯣ ꯑꯣꯏꯔꯣ ꯑꯗꯨꯝ ꯇꯣꯉꯥꯟꯅ ꯂꯩꯔꯕ ꯇꯣꯉꯥꯟꯕꯒꯤ ꯃꯑꯣꯡꯗꯤ ꯆꯤꯡꯉ ꯂꯩꯔꯦ ꯍꯥꯏꯕ
ꯍꯣꯏ ꯕ ꯑꯩꯈꯣꯏꯒꯤ ꯀꯩ ꯍꯥꯏꯅꯤ ꯂꯝꯖꯤꯡꯂ ꯇꯥꯛꯄꯤꯕꯀꯗꯕꯗꯣ
ꯎꯝ ꯑꯗꯨ ꯃꯣꯏꯅ ꯃꯣꯏꯅ ꯃꯥꯡꯉ ꯂꯩꯒꯦ ꯍꯥꯏꯕ
ꯎꯝ
ꯍꯧꯖꯤꯛꯀꯥꯟ ꯇꯧꯔꯤꯁꯦ ꯃꯣꯏꯅ ꯑꯣꯏꯅ ꯃꯥꯡꯉꯅꯤꯅ ꯌꯦꯡꯉꯣ ꯑꯉꯥꯡꯈꯩꯗꯣ ꯍꯧꯒꯠꯂꯛꯏꯕ ꯑꯉꯥꯡ ꯀꯔꯤꯅꯣ ꯇꯧꯗꯣꯏꯁꯦ ꯃꯣꯏ ꯃꯁꯥꯃꯛꯅ ꯋꯥꯡꯈꯠꯂꯛꯑꯗꯤ ꯂꯣꯏꯔꯦ
ꯎꯝ ꯍꯣꯏꯒꯤ ꯇꯨꯌꯦꯜꯞ ꯂꯣꯏꯁꯜꯂꯛꯑꯦ ꯑꯉꯥꯡꯈꯩꯁꯦ ꯇꯨꯌꯦꯜꯞ ꯂꯣꯏꯔꯒ ꯀꯥꯎꯉꯥꯎꯅꯕ ꯂꯣꯏꯅꯃꯛ
ꯑꯗꯒꯤ ꯂꯥꯏꯔꯤꯛꯇꯨꯅ ꯍꯥꯏꯗꯤ ꯇꯨꯌꯦꯜꯞꯁꯦ ꯂꯣꯏꯁꯤꯜꯂꯒ ꯃꯣꯏꯅ ꯀꯥꯎꯉꯥꯎꯅꯔꯒ ꯂꯩꯔꯦ ꯑꯗꯒꯤ ꯍꯥꯏꯕꯤꯒꯗꯕ ꯃꯤꯁꯨ ꯂꯩꯇ꯭ꯔꯦ ꯃꯃꯥ ꯃꯄꯥꯈꯩꯗꯨꯅ ꯑꯗꯨꯇꯅꯦꯕ ꯁꯣꯏꯔꯤꯁꯦ ꯃꯣꯏ ꯄꯨꯟꯁꯤꯜꯂ ꯄꯨꯟꯁꯤꯜꯂꯒ ꯐꯣꯟ ꯒꯦꯝ ꯁꯥꯟꯅ ꯂꯩꯔꯦꯕ
ꯌꯥꯝꯇꯤꯅꯦ ꯌꯥꯝꯇꯅꯁꯨꯣꯏꯗ ꯊꯪꯒꯦꯗ
ꯎꯝ
ꯎꯝ
ꯁ ꯑꯗꯨꯅꯦ ꯑꯩꯅ ꯉꯁꯥꯏ ꯍꯥꯏꯕꯗꯣ ꯑꯦꯋꯥꯔꯅꯦꯁ ꯑꯃ ꯄꯤꯗꯕ ꯌꯥꯔꯔꯣꯏ ꯃꯁꯤ ꯌꯨꯝ ꯌꯨꯝꯗꯒꯤ ꯁꯦꯝꯗꯣꯛꯄ ꯑꯃ ꯗꯔꯀꯥꯔ ꯑꯣꯏ
ꯇ ꯀꯔꯤꯖꯦ ꯅ
ꯑꯗꯨꯒ ꯑꯉꯟꯕꯗ ꯑꯉꯟꯕꯗ ꯂꯩꯈꯤꯕ ꯑꯍꯟꯈꯩꯁꯦ ꯃꯣꯏꯒꯤ ꯄꯦꯔꯠꯇꯗꯤ ꯁꯦꯝꯕꯁꯦ ꯉꯝꯃꯔꯣꯏꯕ ꯍꯧꯖꯤꯛ ꯑꯩꯈꯣꯏꯒꯤ ꯅꯧꯅ ꯅꯍꯥ ꯑꯩꯈꯣꯏꯅ ꯑꯩꯈꯣꯏꯒꯤ ꯁꯤꯗ ꯁꯦꯝꯍꯧꯒꯗꯕꯅꯦꯕ
ꯍ ꯎꯝ
ꯈꯍꯧꯗꯗꯤ ꯌꯥꯔꯔꯣꯏ
ꯄꯂꯦꯟ ꯁꯨ ꯌꯥꯔ ꯌꯥꯔ ꯈꯨ
ꯊꯥꯏꯗꯤ ꯃꯅꯤꯄꯨꯔꯗ ꯑꯩꯈꯣꯏꯒꯤ ꯖꯣꯕꯀꯤ ꯑꯩꯈꯣꯏ ꯊꯕꯛ ꯏꯪꯈꯥꯡꯁꯦ ꯑꯩꯈꯣꯏꯒꯤ ꯆꯍꯤ ꯆꯍꯤ ꯑꯃꯗ ꯑꯉꯥꯡ ꯇꯨꯌꯦꯞꯀ ꯀ꯭ꯂꯥꯁ ꯀꯌꯥ ꯆꯍꯤ ꯑꯃꯗ ꯄꯥꯁ ꯑꯥꯎꯠ ꯇꯧꯔꯛꯏ ꯑꯗꯨꯒ ꯖꯣꯕ ꯁꯤꯅ ꯆꯍꯤ ꯑꯃꯗ ꯀꯌꯥ ꯄꯤꯒꯦꯁꯦ ꯁꯨꯝ ꯌꯦꯡꯕ ꯃꯇꯝꯗ ꯊꯕꯛꯇꯤ ꯁꯨꯡꯀꯧ ꯀꯧꯗ꯭ꯔꯦ ꯑꯗꯨꯅ ꯖꯣꯕ ꯐꯪꯕꯒꯤ ꯃꯌꯥꯝꯁꯦ ꯆꯥꯡꯁꯦ ꯌꯥꯝꯅ ꯔꯦꯠꯁꯦ ꯌꯥꯝ ꯅꯦꯝꯈ꯭ꯔꯦꯕ ꯍꯟꯗ꯭ꯔꯦꯠꯇ ꯇꯨ ꯄꯥꯔꯁꯦꯟꯅꯦꯕ ꯍꯧꯖꯤꯛ ꯂꯩꯔꯤꯁꯦ ꯑꯗꯩ ꯑꯉꯥꯡ ꯑꯉꯥꯡꯗꯤ ꯆꯍꯤ ꯑꯉꯥꯡꯗꯤ ꯆꯍꯤ ꯑꯃꯗ ꯑꯩꯈꯣꯏ ꯄꯥꯁ ꯇꯧꯗ꯭ꯔꯤꯁꯦ ꯌꯥꯝꯗꯕꯗ ꯃꯤ ꯂꯤꯁꯤꯡ ꯀꯨꯟ ꯅꯤꯄꯥꯥꯟ ꯀꯨꯟꯊ꯭ꯔꯥ ꯁꯦꯃꯥꯏꯅ ꯄꯕꯣꯠꯁꯦ ꯐꯝꯃꯤꯅꯦꯕ ꯀꯥꯎꯟꯁꯤꯜꯒꯤ ꯑꯦꯛꯖꯥꯝꯁꯦ
ꯃꯥꯣꯏ
ꯇꯔꯥ ꯀꯨꯟ ꯍꯧꯨꯖꯤꯛ ꯆꯍꯤ ꯇꯔꯥ ꯍꯦꯟꯖꯂꯛꯑꯕꯅꯤ ꯁꯤ ꯍꯧꯖꯤꯛ ꯊꯕꯛꯐꯥꯎ ꯀꯧꯗ꯭ꯔꯤꯅꯤ ꯁꯤ ꯑꯉꯥꯡ ꯀꯌꯥꯅ ꯍꯧꯖꯤꯛ ꯊꯕꯛ ꯐꯪꯗꯕꯤ ꯂꯩꯔꯤꯁꯦ ꯑꯗꯨꯗꯤ ꯀ꯭ꯔꯥꯏꯝꯒꯤ ꯆꯥꯡꯁꯦ ꯍꯦꯟꯀꯠꯂꯛ ꯇꯥꯕꯅꯦꯕ ꯑꯗꯨ
ꯑꯅꯦꯗ꯭ꯔꯣ